ꯍꯥꯥ꯫
ꯌꯥꯔꯦ꯫
ꯈꯔꯤꯌꯦꯕ꯫
ꯎꯝ ꯀꯁꯨ ꯅꯠꯇꯦ꯫
ꯁꯥꯎꯕ꯭ꯔꯣ ꯀꯥꯏꯅꯥ꯫
ꯍꯥꯏꯖꯤꯟꯅꯥꯅꯨ ꯁꯎ ꯁꯥꯎꯗꯦ ꯀꯔꯤꯒꯤ ꯁꯥꯎꯅꯤ꯫
ꯁꯥꯎꯕ ꯌꯥꯗꯦ ꯁꯥꯎꯕ ꯌꯥꯗꯦ ꯞꯊꯥ꯫ ꯑꯩ ꯍꯦ ꯆꯥꯛ ꯏꯟꯈꯥꯡ ꯊꯣꯡꯕ ꯍꯧꯕꯣ ꯉꯜꯂꯤꯗ꯫
ꯊꯣꯡꯕ ꯍꯧꯗ꯭ꯔꯤꯗ ꯊꯣꯡꯕ ꯍꯧꯗ꯭ꯔꯤꯉꯩꯗ꯫ ꯑꯣꯟ ꯇꯧꯒꯦꯅꯥ ꯇꯧꯅꯦ꯫
ꯍ ꯇꯧꯒꯗꯕꯅꯤ ꯇꯧꯒꯗꯕꯅꯤ ꯑꯩ ꯅꯤꯡꯁꯤꯡꯕꯤꯒꯗꯕꯅꯤ ꯅꯠꯇ꯭ꯔꯥ꯫
ꯏꯁ꯫
ꯅꯣꯛꯑꯣ ꯅꯣꯛꯑꯣ꯫ ꯍꯤꯗꯥꯛꯅꯤ ꯅꯣꯛꯄꯁꯨ ꯃꯣꯏ ꯊꯣꯛꯄꯁꯨ ꯍꯤꯗꯥꯛꯅꯤ ꯍꯥꯏ꯫ ꯑꯗꯨ ꯃꯈꯣꯟ ꯊꯣꯛꯇ꯭ꯔꯗꯤ ꯕꯦꯔꯥ ꯀꯥꯏ ꯍꯥꯏ꯫ ꯎꯝ ꯀꯔꯤꯒꯤꯅꯣ ꯎꯃ ꯇꯧꯔꯤꯗꯤ꯫
ꯅꯪ ꯉꯁꯥꯏ ꯂꯣꯏꯁꯤꯟꯒꯤ ꯋꯉꯥꯡꯕꯗꯣ ꯍꯥꯏ ꯍꯥꯏꯔ ꯍꯥꯏꯔꯛꯑꯣ꯫
ꯁꯤꯡꯖꯣ꯫
ꯎꯝ꯫ ꯅꯪ ꯉꯁꯥꯏ ꯍꯥꯏꯔꯤꯗꯣ ꯋꯥꯂꯣꯏꯁꯤꯅꯦꯕ꯫
ꯑꯩ ꯀꯥꯎꯈ꯭ꯔꯦ ꯀꯔꯤ ꯍꯥꯏꯈꯤꯕꯅꯣ ꯐꯥꯎ ꯀꯥꯎꯈ꯭ꯦꯔꯤꯕꯣ꯫ ꯑ
ꯄꯟꯖꯥꯀꯤ꯫
ꯑꯣ ꯑꯣ ꯑꯣ ꯑꯣ ꯑꯗꯨꯔꯣ ꯑꯩꯅ ꯍꯥꯏꯕ꯫ ꯄꯤꯈꯔꯦ ꯍꯥꯏꯁꯤꯔ ꯑꯃ ꯏꯟꯖꯥꯡ ꯅꯥꯄꯤ ꯈꯣꯏ ꯑꯗꯨꯝ ꯄꯤꯔꯗꯦꯕꯈꯣꯏꯗꯣ꯫
ꯎꯝ꯫
ꯍꯣꯡꯉꯦ ꯍꯥꯏꯕꯅꯤꯗ ꯑꯗꯨ ꯗ꯭ꯔꯦꯁ ꯈꯣꯏꯕꯗꯤ ꯑꯗꯨꯒꯨꯝꯕꯗꯤ ꯈꯪꯗꯦꯀꯣ ꯑꯗꯨꯝ꯫ ꯏꯟꯖꯥꯡ ꯅꯥꯄꯤꯈꯣꯏ ꯑꯗꯨꯕꯨꯒꯤ ꯍꯣꯡꯉꯦ꯫ ꯑꯗꯨ ꯀꯩꯅꯣꯗꯣ꯫ ꯑꯥꯂꯨꯒꯨꯝꯕꯗꯤ ꯆꯞ ꯃꯥꯟꯅꯝꯒꯅ ꯑꯥꯂꯨꯁ ꯀꯦꯖꯤꯗ ꯂꯨꯄꯥ ꯀꯨꯟ꯫ ꯑꯗꯨꯨꯝꯕꯗꯤ ꯃꯅꯒꯔꯅꯤ ꯅꯠꯇꯦ ꯂꯧꯗꯣ ꯇꯤꯂꯧꯁꯦ ꯍꯣꯡꯉꯦ ꯀꯨꯟ ꯅꯠꯇ꯭ꯔꯒ ꯐꯤꯐꯇꯤꯟ ꯑꯗꯨꯃꯥꯏꯅ ꯀꯦꯖꯤꯗꯀꯣ
ꯏꯃꯥꯟꯗꯨꯕꯒ ꯀꯦꯖꯤ ꯐꯤꯞꯇꯅꯦ ꯑꯃꯕ
ꯎꯝ
ꯑꯩꯈꯣꯏ ꯇꯤꯜꯍꯧ ꯇꯤꯜꯍꯧ ꯇ꯭ꯋꯦꯟꯇꯤ ꯊꯥꯔꯇꯤ ꯑꯗꯨꯋꯥꯏꯗ ꯂꯩꯑꯅꯦ ꯑꯗꯨꯁꯨ
ꯇꯁꯇꯔ ꯅꯠꯇ꯭ꯔꯒ ꯐꯁꯇꯔꯥꯏ ꯎ ꯑꯣ ꯉꯁꯥ ꯑꯗꯨꯈꯣꯏꯗꯤ ꯑꯗꯨꯒ ꯆꯨꯖꯥꯛ ꯈꯣꯏꯗꯣ ꯃꯣꯏꯗꯤ ꯑꯣ ꯀꯩ ꯍꯥꯏꯇꯥꯔꯦ ꯑꯗꯨꯝ ꯊꯥꯔꯒ ꯐꯥꯝ ꯐꯥꯝꯗ ꯊꯥꯔꯒ ꯂꯎꯗꯕ ꯍꯥꯏ ꯇꯔꯦ ꯑꯗꯨꯝ ꯃꯣꯏꯅ ꯁꯟꯒꯨꯝꯕꯗ ꯄꯤꯉꯛꯑꯦ ꯑꯗꯨꯝ ꯊꯥꯕꯗꯣ ꯑ ꯃꯥꯈꯣꯏꯦ ꯎꯝ ꯑꯗꯨꯒꯤ ꯑꯩꯈꯣꯏꯗꯤ ꯑꯗꯨꯝꯐꯥꯎꯗ ꯆꯠꯅꯤꯡ ꯂꯣꯏꯗꯅ ꯂꯧꯧꯔ ꯑꯗꯨ ꯆꯥꯏ
ꯑꯣ ꯀꯦ ꯃꯥꯕꯅ
ꯊ ꯊꯣꯛꯛꯑꯕ꯭ꯔꯥ
ꯍꯥꯏꯕꯗ ꯋꯥꯕꯗ ꯑꯩꯈꯣꯏ ꯀꯩꯅꯣꯁꯤ ꯑꯣꯏꯔꯁꯨ ꯕ꯭ꯂꯣꯛꯀꯤ ꯑꯃ ꯂꯩꯗꯅ
ꯎꯝ
ꯆꯥꯗ꯭ꯔꯤ ꯀꯥꯟꯗ ꯍꯥꯟꯅ ꯍꯧꯣꯛꯀꯦ ꯍꯥꯏꯔꯗ ꯑꯗꯨꯝ ꯆꯥꯕꯗꯣ ꯀꯟꯕꯗꯣ ꯃꯥꯏ ꯍꯌꯦ
ꯅꯣꯏꯗꯨꯏꯗ ꯑꯩꯈꯣꯏꯒꯤ ꯃꯤ ꯑꯩꯈꯣꯏꯒꯤ ꯃꯤꯁꯤꯡ
ꯑꯩ ꯂꯩ
ꯀꯌꯥ ꯂꯩꯒꯦ ꯎꯝ ꯎꯝ ꯏꯎꯅꯤ ꯀ ꯍꯣꯜꯦ
ꯍꯁ ꯄꯟꯊꯣꯛꯅ ꯅꯪꯒꯤ ꯄꯣꯂꯨꯁꯟꯗꯨ ꯊꯣꯛꯇꯣꯔꯤꯅꯦ
ꯑꯥ
ꯑꯩꯈꯣꯏꯁꯦ ꯃꯤ ꯌꯥꯝꯃꯤꯗ ꯈ꯭ꯔꯤꯁꯃꯥꯁ ꯀꯨꯝꯕ ꯃꯇꯝꯗ ꯃꯤꯣꯏ ꯂ ꯃꯤꯔꯦꯝ ꯂ
ꯑꯣ ꯍꯣ
ꯑꯩꯈꯣꯏ ꯑꯗꯨꯗꯤ ꯑꯩꯈꯣꯏ ꯀꯩꯅꯣ ꯈꯛꯇꯅꯦꯕ ꯑꯗꯨ ꯐꯥꯎ ꯌꯥꯝ ꯂꯥꯛꯑꯦꯕ ꯑꯗꯨ ꯃꯥꯒꯤ ꯂꯣꯏ ꯂꯥꯛꯃꯤꯟꯅꯕ ꯑꯩꯈꯣꯏ ꯑꯃ ꯑꯃ ꯄꯨꯣꯏ ꯌꯥꯝ
ꯎꯝ ꯑꯇꯣꯞꯄꯗꯤ
ꯑꯣꯞꯄꯗꯤ ꯑꯇꯣꯞꯄꯗꯤ ꯑꯇꯣꯞꯄ ꯍꯥꯏꯖꯦ ꯀꯔꯤꯗꯅꯔꯣꯞꯄ
ꯑꯩꯈꯣꯏꯒꯤ ꯀꯩꯅꯣ ꯖꯥꯇꯤ ꯅꯠꯇꯕ
ꯑ ꯑꯗꯨꯅꯦ ꯑꯩ ꯍꯥꯏꯁꯦ ꯃꯌꯥꯝ ꯂꯩꯌꯦ ꯑꯩꯣꯏ ꯍꯣꯁꯇꯦꯜꯁꯨ ꯃꯌꯥꯝ ꯂꯩ ꯃꯣꯏ ꯑꯗꯨꯗꯤ
ꯑꯦ ꯑꯣꯏꯣꯏꯗꯗꯤ ꯌꯥꯝꯃꯦ
ꯌꯥꯝꯃꯦ
ꯎꯝ
ꯅꯨꯡꯉꯥꯏꯕ꯭ꯔꯥ ꯑꯗꯨꯅ
ꯅꯨꯡꯉꯥꯏꯇꯦ
ꯀꯩꯒꯤ
ꯃꯣꯏ
ꯃꯤ ꯌꯥꯝꯕꯗꯤ ꯅꯨꯡꯉꯥꯏꯕ ꯍꯧꯅꯗ꯭ꯔꯣ ꯅꯨꯡꯉꯥꯏꯗꯕꯅꯤ
ꯃꯤ ꯌꯥꯝꯕꯗꯨ ꯑꯩꯉꯣꯟꯗ ꯍꯩꯅꯗꯦ
ꯎꯝ ꯃꯣꯏ ꯂꯥꯎꯗꯗꯤ
ꯌꯥꯝꯕꯁꯨ ꯅꯨꯡꯉꯥꯏꯇꯕ ꯅꯪꯁꯦ ꯑꯩꯁ ꯄꯈꯪꯅꯦ ꯄꯥꯈꯪꯒꯣꯏꯗꯁꯨ ꯐꯖꯥ ꯐꯖꯥꯕ ꯂꯩꯇ꯭ꯔꯣ ꯀꯗꯥꯏꯗꯒꯤ ꯍꯥꯏꯔꯒ ꯐꯖꯅ ꯃꯨꯟꯅ ꯌꯦꯡꯕꯅꯤꯀꯣ ꯇꯥꯟꯅꯥ ꯇꯥꯟꯅꯥꯔꯒ ꯇꯧꯕꯤꯒꯅꯨ ꯂꯣꯠ ꯂꯣꯟꯅ
ꯌꯥꯔꯦ ꯅꯪꯅ ꯂꯣꯠꯄꯒꯤ ꯑꯩꯉꯣꯟ ꯍꯥꯏꯔꯛꯀꯅꯨ
ꯅꯪꯅ ꯂꯣꯠ ꯇꯤ ꯂꯣꯠꯂꯒ
ꯑ ꯑꯩꯉꯣꯟꯗ ꯍꯥꯏꯔꯛꯀꯦ ꯍꯥꯏꯔꯣ ꯅꯉꯣꯟꯗ ꯍꯥꯏꯔꯛꯑꯦ ꯍꯥꯏꯔꯣꯕ ꯑꯩꯅ ꯂꯣꯠꯂꯒ ꯎꯗꯕꯅꯤ ꯇꯧꯗꯕꯅꯦ ꯀꯣ
ꯇꯧꯋꯦ ꯇꯧꯋꯦ
ꯐꯠꯇꯕꯅꯤ ꯃꯤꯉꯣꯟꯗ ꯆꯤꯡꯅꯕ ꯀꯟꯕꯁꯦ
ꯑꯩꯗꯤ ꯆꯤꯡꯅꯕ ꯀꯟꯕꯅꯦ
ꯎꯝ ꯆꯤꯡꯅꯕꯤꯌꯨ ꯆꯤꯡꯅꯕꯤꯌꯨ ꯈꯔ ꯈꯔ ꯈꯔ ꯐꯖꯅ ꯁꯦꯟꯅꯕꯤꯌꯨ ꯅꯇ꯭ꯔꯗꯤ ꯎꯝ
ꯑꯦ ꯁꯦꯟꯅꯕꯤꯌꯣꯕ ꯑꯗꯨ
ꯄꯥꯃꯨ
ꯄꯥꯃꯨꯗꯦ ꯍꯥꯏꯌꯣ ꯄꯥꯝꯃꯨꯗꯦ ꯍꯥꯏꯌꯣ ꯄꯥꯝꯃꯨꯗꯦ ꯀꯩꯁꯨ ꯀꯥꯏꯗꯦ ꯅꯪꯒꯨꯝꯕ ꯃꯆꯥ ꯃꯆꯥ
ꯌꯥꯝ ꯑꯣꯏꯍꯟꯅꯤꯡꯗꯕꯗꯨ
ꯑꯗꯨꯒꯤ ꯅꯠꯇꯦꯗ
ꯅꯪꯒꯤ ꯑꯣꯏꯍꯟꯅꯤꯡꯗꯕꯗꯨ
ꯎꯝ ꯍ ꯈꯔ ꯈꯔ
ꯑꯩꯈꯣꯏꯆꯦ ꯀꯣꯜ ꯊꯧꯔꯛꯑꯦ
ꯎꯝ ꯆꯥꯛ ꯊꯣꯡꯉꯣ ꯍꯥꯏꯕ ꯑꯣꯏꯔꯝꯅꯤ
ꯑꯩꯅ ꯍꯥꯏꯗ꯭ꯔꯥ ꯆꯥꯛ ꯊꯣꯡꯉꯝꯃꯣꯀꯣ ꯆꯥꯛ ꯌꯦꯟꯁꯥꯡ ꯂꯣꯏꯁꯜꯂꯝꯃꯣ ꯑꯝ
ꯊꯔꯥ
ꯍꯠꯇ꯭ꯔꯥ ꯎꯝ ꯇꯥꯏ ꯎꯝ
ꯅꯠꯇꯦ ꯃꯥꯥꯟꯅ ꯍꯥꯏꯅ ꯁꯤꯗ ꯇꯧꯁꯦ ꯍꯥꯏꯕ
ꯑ ꯍ ꯇꯧꯅꯨꯡꯣꯏꯔ ꯍꯥꯏ ꯑꯗꯨ ꯍꯩꯅꯣ ꯍꯌꯦꯡ ꯀ꯭ꯂꯥꯁ ꯆꯠꯀꯅꯤ ꯍꯥꯏꯕ ꯁꯤꯐꯦꯗ
ꯀꯝꯄꯜꯁꯔꯤ ꯃꯥꯜꯂꯛꯑꯦ
ꯁꯤꯀ ꯇ ꯀꯩꯁꯨ ꯋꯥꯔ ꯀꯣ ꯆ ꯇꯈ ꯑꯩ ꯂ ꯆ ꯍꯖꯔ ꯀꯩꯁ ꯋꯥ ꯎꯝ ꯑꯩ ꯈꯔꯠꯇ ꯑꯣꯏ ꯆ ꯀꯏꯔꯔ ꯑꯣꯏ ꯀꯔ ꯇꯣꯍꯜꯂꯗ ꯇꯨꯍ ꯂꯩꯗꯤ ꯆꯣꯡꯍ ꯂꯩꯗꯤ ꯎꯝ ꯅꯠꯇ꯭ꯔꯒ ꯑꯗꯨꯝ ꯇꯧꯒꯦ ꯍꯥꯏꯔꯣ ꯇꯋꯥꯔ ꯂꯩꯒꯦ ꯍꯥꯏꯔꯣ
ꯆ ꯂꯩꯔꯣꯏꯗꯕꯗ ꯑꯩ
ꯅꯨꯡꯉꯥꯏꯔꯗꯤ ꯑꯗꯨꯝ ꯇꯧꯒꯦ ꯑꯩꯅꯗꯤ ꯇꯧꯔꯗꯣ ꯍꯥꯏꯗꯤ ꯑꯗꯨꯝ ꯍꯥꯏ
ꯅꯪꯅ ꯇꯧꯑꯣ ꯍꯥꯏꯔꯁꯦ ꯑꯩ ꯇꯧꯕ ꯉꯝꯃꯣꯏ
ꯎꯝ ꯍ ꯍ ꯌꯥꯝ ꯑꯃ ꯋꯥ ꯄꯊꯥꯒꯦ ꯆꯅꯤ ꯆꯅꯤ ꯆ ꯁꯣꯍꯥꯟꯗꯗꯣ ꯆꯧꯀ ꯀꯥꯏ ꯅꯒ
ꯅꯪꯉꯃꯥꯡ
ꯀꯔꯤꯁꯤꯅ ꯏꯪꯂꯤꯁ ꯀ
ꯑꯩ ꯏꯪꯂꯤꯁ ꯍꯥꯏꯔꯛꯄ
ꯑꯩ ꯏꯪꯂꯤꯁ ꯍꯥꯏꯔꯛꯄ
ꯑꯩ ꯏꯪꯂꯤꯁ ꯉꯥꯡꯉꯛꯄ꯭ꯔꯣ ꯉꯥꯡꯉꯛꯇꯦꯅ
ꯅꯝꯁꯦ ꯅꯪꯁꯦ ꯑꯩ ꯉꯥꯡꯈꯤꯕ꯭ꯔꯣꯕꯣ
ꯑ
ꯍꯥꯏꯁꯤ ꯎꯝ
ꯐꯖꯅ ꯄꯣꯊꯥꯔꯣ ꯑꯩꯒꯤꯗꯤ ꯐꯪꯉꯗꯤ ꯑꯦꯛꯖꯥꯝ ꯀ꯭ꯂꯥꯁ ꯑꯃ ꯍꯥꯎꯅꯕ ꯀꯣꯏꯔꯔ
ꯎꯝ ꯀꯔꯣꯏ ꯀꯤꯔꯔꯣꯏ ꯑꯗꯣ ꯅꯪꯗꯤ ꯑꯗꯨꯝ ꯆꯠꯄ ꯍꯧꯪꯄꯅꯤꯅ ꯑꯁ
ꯑꯩꯈꯣꯏꯗꯤ ꯄꯥꯔꯤꯇꯦ ꯀꯩꯗꯧꯕꯅꯤ ꯌꯥꯝ ꯌꯥꯝ ꯒ꯭ꯌꯥꯟ ꯇꯥꯕꯩ ꯇꯔꯗꯤꯣ
ꯇꯥꯏꯗꯦ ꯇꯥꯏꯗꯦ ꯒ꯭ꯌꯥꯟ ꯇꯥꯕ꯭ꯔꯥ ꯌꯦꯡꯉꯨ
ꯇꯥꯏꯌꯦ ꯇꯥꯏꯗꯦ ꯏꯁꯥꯐꯥꯎ ꯏꯀꯥꯏꯔꯦ
ꯎꯝ ꯍꯥꯌꯦꯡꯖꯦ ꯍꯥꯌꯦꯡꯖꯦ ꯍꯦꯛ ꯍꯜꯂꯛꯄꯒ ꯑꯩꯅ ꯑꯣꯠ ꯄꯤꯗꯣꯏꯅꯦꯕ ꯀꯩꯁꯨ ꯋꯥꯔꯨꯅꯨ ꯑꯩꯅ ꯌꯦꯂꯛꯀꯦꯕ
ꯅꯠꯇꯧꯗꯨ
ꯇꯧꯔꯛꯀꯅꯤ ꯇꯧꯔꯛꯀꯅꯤ ꯑꯗꯥ ꯑꯃꯨꯛ ꯇꯧꯔꯛꯀꯥꯟꯗ ꯄꯥꯝꯗ꯭ꯔꯥꯗꯤ ꯅꯪ ꯑꯃꯨꯛ ꯋꯥꯏ ꯀꯥꯟꯖꯤꯗ ꯁꯤ ꯃꯤꯖꯦ ꯀꯗꯥꯏꯗꯒꯤ ꯐꯥꯎꯔꯛꯄꯅꯣ ꯒꯥ ꯇꯧꯔꯛꯑꯅꯤ ꯑꯥ ꯉꯍꯥꯛ ꯇꯨꯝꯒꯦ ꯇꯧꯕꯅꯦ ꯀꯇ꯭ꯔꯗ